ꯎꯝ ꯆꯞ ꯆꯥꯕ꯭ꯔꯣ
ꯆꯔꯦ
ꯎꯝ ꯀꯔꯤ
ꯑ
ꯉꯁꯤ ꯇꯤꯟ ꯐꯤꯁ ꯑꯣꯏꯅ ꯆꯥꯔꯦ ꯉꯔꯥꯡꯗꯣ
ꯎꯝ
ꯏꯟꯁꯥꯡ ꯂꯧꯔꯛꯇꯕꯒꯤ ꯎꯄꯥꯏ ꯂꯩꯗꯅ ꯆꯥꯈꯔ꯭ꯦ
ꯎꯝ
ꯅꯣꯏꯗꯤ
ꯑꯩꯗꯤ ꯁꯧꯒꯔ꯭ꯤꯒ ꯑꯈꯥꯕꯗꯣ ꯇꯔ ꯔꯗ ꯍ ꯆꯥꯔꯦ ꯍꯧꯖꯤꯛ ꯆ ꯆꯥꯕ ꯂꯣꯏꯔꯦ ꯆꯥꯛ ꯆꯥꯕ ꯂꯣꯏꯕ ꯀ ꯂꯣꯏꯔꯦ ꯍꯧꯖꯤꯛꯇꯤ ꯇꯨꯝꯅꯤꯡꯕꯅ
ꯑ ꯉꯁꯤ ꯀ꯭ꯂꯥꯁ ꯆꯠꯀꯅꯤꯀꯣ ꯅꯪ
ꯎꯝ ꯆꯠꯀꯅꯤ ꯁꯤ ꯂꯣꯏꯔꯗꯤ ꯑꯩ ꯇꯨꯝꯒꯦ ꯉꯥꯛꯇꯡ ꯑꯦ ꯂꯥꯛꯄ ꯀꯥꯟꯗꯁꯨ ꯇꯥꯎꯕ ꯌꯥꯏꯅ ꯆꯠꯄ ꯀꯥꯟꯗꯁꯨ ꯇꯧꯕ ꯌꯥꯏꯅ
ꯍꯣꯏ ꯌꯥꯏ ꯌꯥꯏ
ꯑꯩ ꯑꯗꯨꯝ ꯌꯦꯡꯉ
ꯑ
ꯐꯖꯅꯒ ꯁꯤꯗꯤ ꯔꯦꯁ ꯇꯥꯛꯑꯣ ꯅꯠꯇ꯭ꯔꯗꯤ ꯍꯌꯦꯡꯕꯣ ꯌꯦꯡꯕ ꯉꯝꯃꯣꯏ
ꯎꯝ ꯎꯝ ꯁꯤꯃꯤ ꯐꯥꯏꯅꯦꯜ ꯅꯤꯅꯀꯣ ꯑꯁ ꯅꯨꯡꯉꯥꯏ ꯐꯖꯔꯥ ꯅꯤ ꯎꯝ ꯍꯩ ꯍꯥ
ꯆꯥꯛ ꯈꯟꯗꯦ ꯈꯗꯦ
ꯃꯥ ꯅꯨꯄꯤ ꯑꯃꯥꯗꯣ ꯕ꯭ꯔꯦꯛꯐꯥꯁ ꯇꯧꯔ ꯂꯣꯏꯔꯦ ꯑꯩ ꯆꯣ ꯆꯥꯛ ꯊꯣꯡꯗ꯭ꯔꯤꯉꯩꯗ ꯕ꯭ꯔꯦꯛꯐꯥꯁ ꯇꯥꯎꯕꯗꯣ ꯍꯧꯖꯤꯛꯐꯥꯎ ꯇꯥꯎꯏꯃꯥꯗꯣ
ꯑ
ꯂꯣꯏꯔꯦ ꯆꯥꯡꯕ ꯀꯥꯟꯗꯗꯤ ꯂꯣꯏꯔꯦ ꯒꯥꯔꯤ ꯇꯔ꯭ꯤꯞ ꯑꯃꯥ ꯂꯥꯛꯈꯔ꯭ꯦ
ꯃꯥ ꯆꯥꯛ ꯆꯥ ꯄꯤꯔꯦ ꯆꯠꯈ꯭ꯔꯕ꯭ꯔꯥ
ꯅꯠꯇꯦꯅ ꯕꯔꯦꯛꯐꯥꯥꯁ ꯇꯧ ꯍꯥꯏꯅꯤ ꯑꯩ ꯍꯧꯒꯠꯄ ꯈꯥꯟꯗ ꯃꯥꯒꯤ ꯀꯣꯟ ꯇꯥꯕ ꯀꯥꯟꯗ ꯑꯩ ꯃꯥꯒꯤ ꯈꯣꯟꯅꯅꯦꯕ ꯑꯩ ꯍꯧꯒꯠꯄꯁꯦ
ꯑ
ꯇꯨꯝꯕ ꯌꯥꯗꯦꯕ ꯕ꯭ꯔꯦꯛꯐꯥꯁ ꯇꯥꯎꯕꯒꯤ
ꯑꯗꯣ ꯃꯥꯁꯦ ꯀꯔꯝ ꯀꯥꯟꯗ ꯆꯠꯇꯣꯏꯅꯣ ꯄꯨꯡ ꯀꯌꯥꯗ ꯆꯠꯇꯣꯏꯅꯣ
ꯃꯥꯗꯨ ꯅꯠꯇꯦꯕ ꯑꯣ ꯅꯪ ꯍꯥꯏꯕꯗꯨꯗꯤ ꯃꯥ ꯈꯪꯗꯦ
ꯑꯣ ꯍꯣꯏ
ꯑ ꯑꯩ ꯍꯥꯏꯕꯗꯨꯗꯤ ꯅꯨꯄꯤ ꯏꯃꯥꯗꯣ ꯏꯁꯇꯦꯇꯥꯁ ꯊꯥꯝꯕꯗꯣ ꯕ꯭ꯔꯦꯛꯐꯥꯁ ꯇꯧꯕꯗꯣ ꯌꯥꯝ ꯅꯨꯡꯉꯥꯏ ꯍꯥꯏꯕꯗꯣ ꯃꯁꯤ ꯇꯥꯎꯋꯦ ꯍꯥꯏꯕꯅꯤꯗ
ꯑ
ꯇꯨꯝꯅꯤꯡꯕꯅ ꯁꯤ ꯀꯤꯔꯦ ꯄꯨꯡ ꯑꯃꯥꯗ ꯇꯨꯝꯃꯦ ꯑꯗꯨꯒ ꯄꯨꯡ ꯅꯤꯄꯥꯜ ꯃꯄꯥꯟ ꯃꯄꯥꯟ ꯇꯥꯗ꯭ꯔꯤꯉꯩꯗ ꯍꯧꯒꯠꯄꯅꯦꯕ ꯑꯩꯁꯦ
ꯑꯩꯁꯨ ꯄꯨꯡ ꯑꯃ ꯍꯦꯜꯂꯦ ꯇꯣꯝꯗꯕ ꯑꯗꯨꯒ ꯄꯨꯡ ꯇꯔꯨꯛ ꯗ ꯍꯧꯒꯠꯂꯦ
ꯍꯣꯏ ꯋꯔꯀꯥꯞ ꯌꯦꯡꯕꯒꯤꯀꯣ ꯑꯩꯈꯣꯏꯒꯤ ꯇꯨꯝꯕ ꯃꯇꯝ ꯃꯇꯝꯗꯣ ꯂꯣꯏ ꯆꯦꯟꯖ ꯇꯧꯈ꯭ꯔꯦꯕ
ꯑꯗꯨꯅꯦ ꯑꯩꯁꯨ ꯄꯨꯡ ꯑꯃ ꯃꯈꯥꯏꯒꯤ ꯇꯨꯝꯂꯒ ꯇꯔꯨꯛꯇ ꯍꯧꯒꯠꯄꯅꯦ
ꯎꯝ
ꯊꯦꯡꯅ ꯇꯨꯝꯃꯒ ꯉꯥꯟꯅ ꯍꯧꯒꯠꯄ
ꯎꯝ
ꯑꯩꯈꯣꯏꯗꯣ ꯎꯝ ꯊꯣꯡꯅꯥꯎꯗꯒꯤ ꯉꯁꯤ ꯅꯨꯡꯁꯥ ꯀꯥꯂꯤꯗꯅ ꯊꯣꯡꯅꯥꯎꯗꯒꯤ ꯀꯣ ꯅꯨꯡꯁꯥ ꯆꯪꯉꯛꯄ ꯑꯩꯗꯤ ꯚꯔꯣ ꯇꯥꯔꯝꯒꯅꯤ ꯈꯜꯂꯒ ꯍꯧꯒꯠꯂꯦꯕ ꯍꯧꯒꯠꯀꯥꯟꯗ ꯇꯥꯔꯨꯛ ꯈꯛꯇ ꯑꯣꯏꯔꯝꯃꯦꯕ
ꯎꯝ
ꯅꯪꯗꯤ ꯃꯈꯣꯡ ꯌꯥꯝ ꯇꯨꯝꯅꯤꯡꯕ ꯃꯥꯜꯂꯦ
ꯍꯣꯏꯅꯦ ꯂꯣꯏꯔꯦ ꯇꯨꯝꯅꯤꯡꯕꯅ ꯑꯩ ꯑꯁ ꯎꯝ ꯄꯨꯡꯁꯨ ꯑꯁ ꯔꯦꯁꯂꯔꯤꯦ
ꯁ꯭ꯂꯣꯂꯤ ꯁ꯭ꯂꯣꯂꯤ ꯒꯣꯋꯤꯡ
ꯄꯨꯡꯗꯣ ꯅꯨꯉꯥꯏꯕꯅꯤ
ꯑꯦ ꯎꯝ ꯑꯁꯤ ꯋꯥ ꯍꯥꯏꯔꯀꯥꯟꯗ ꯋꯥꯔꯤ ꯑꯃ ꯑꯩ ꯂꯩꯕꯤꯒꯦ ꯎꯝ ꯑꯩ ꯈꯣꯡ ꯅꯥꯕꯗꯣ
ꯎꯝ
ꯑꯦ ꯍꯌꯦ ꯏ ꯄꯥ ꯐꯥꯎꯅꯕ꯭ꯔꯥ ꯍꯥꯏꯔ ꯀꯥꯟꯗ ꯈꯪꯗꯦ ꯃꯥꯗꯣ ꯍꯥꯏꯅꯤꯡꯕ ꯃꯥꯜꯂꯦ ꯑꯣꯅꯥꯗꯦ ꯑꯗꯨꯗꯤ ꯍꯥꯏꯕ ꯑꯣ ꯑꯣꯏꯔꯁꯨ ꯍꯪꯗꯦꯗ
ꯊꯧꯅꯥꯔꯁꯨ ꯀꯣ ꯍꯩꯕꯗꯤ ꯍꯩꯏꯗꯣꯛꯑꯣꯏ ꯃꯥꯗꯣ
ꯑꯥ ꯍꯣꯏ
ꯍꯥꯏꯗꯣꯛꯑꯣꯏ
ꯎꯝ ꯄꯥꯝꯁꯨ ꯍꯥꯏꯔꯣꯏ ꯍꯥꯏꯕꯗꯣ ꯃꯥ ꯎꯄꯥꯏ ꯂꯩꯇꯦꯗꯅꯥꯅ ꯍꯥꯏꯕ ꯃꯥꯗꯣ ꯃꯥꯅ ꯅꯨꯄꯥꯕꯨꯗꯤ ꯇꯣꯛꯑꯔꯣꯏꯅ ꯍꯥꯏꯕꯅꯤꯅꯀꯣ ꯑꯗꯨꯒꯤ ꯑꯩꯁꯨ ꯎꯄꯥꯏ ꯂꯩꯥꯏꯇꯦ ꯑꯗꯨꯅ ꯑꯩ ꯂꯩꯗꯅ ꯑꯩꯁꯨ ꯅꯨꯡꯁꯤꯕꯅꯤꯅꯀꯣꯅ ꯍꯥꯏꯕ ꯃꯥꯗꯣ
ꯑꯣ ꯍꯣ ꯑꯃꯨꯛꯀꯥ ꯋꯥ ꯍꯥꯏꯔꯣꯏ ꯑꯩꯗꯤ
ꯍꯥꯏꯔꯣꯏ ꯍꯥꯏꯔꯣꯏ
ꯃꯥꯒꯤ ꯈꯨꯁꯤꯅꯤ ꯃꯥꯅ ꯆꯠꯇ꯭ꯔꯤ ꯐꯥꯎ ꯑꯩꯗꯣ ꯎꯝ ꯑꯗꯨꯃꯥꯏꯅꯗꯤ ꯍꯥꯏꯒꯦ ꯇꯥꯎꯕꯅꯦꯕ
ꯎꯝ
ꯑꯗꯨ ꯃꯥꯅ ꯍꯦꯛ ꯆꯠꯈ꯭ꯔꯗꯤ ꯎꯄꯥꯏ ꯂꯩꯇꯦꯅ ꯍꯥꯏꯔꯁꯨ ꯌꯥꯝ ꯍꯥꯏꯔꯗꯤ ꯑꯩꯈꯣꯏꯕꯨꯁꯨ ꯀꯔꯤ ꯍꯥꯏꯁꯤꯔꯥ ꯎꯝ ꯍꯦꯛ ꯇꯧꯒꯅꯤꯕ ꯌꯥꯝ ꯍꯥꯏꯔꯛꯑꯗꯤ ꯑꯗꯨꯒꯤ ꯀꯔꯤꯒꯤꯔꯥ ꯃꯥꯅ ꯄꯩꯁꯥꯗꯤ ꯄꯤꯌꯣ ꯄꯤꯌꯣ ꯍꯥꯏꯔꯒ
ꯈꯪꯗꯦꯗꯥ ꯍꯣꯏ ꯎꯝ ꯕ꯭ꯔꯦꯛꯐꯥꯁ ꯇꯥꯕ ꯅꯨꯄꯤꯗꯨꯅ ꯁꯨꯃꯥꯏꯅ ꯍꯥꯏꯕꯅꯦ ꯍꯣꯏ ꯍꯥꯏꯔꯀꯥꯟꯗ ꯅꯍꯥꯟꯗꯣ ꯐ꯭ꯔꯦꯟ ꯆꯥꯎꯔꯨꯔ ꯑꯥ ꯋꯥꯔꯤ ꯁꯥꯕꯗꯣ ꯑꯗꯨꯀꯥꯟꯗ ꯆꯦꯇꯇꯥ ꯑꯩꯗꯤ ꯊꯥꯖꯗꯦ ꯃꯥꯗꯣ ꯑꯃꯨꯛ ꯆꯠꯀꯅꯤ ꯍꯥꯏꯕꯀꯣ
ꯎꯝ ꯄꯦꯜꯂꯦ ꯆꯠꯀꯅꯤ ꯈꯥꯡꯒꯗꯤ ꯀꯔꯤꯒꯤ ꯃꯥꯁꯨ ꯍꯥꯏꯔꯛꯄ꯭ꯔꯥ ꯍꯥꯏꯗꯤ ꯄꯩꯁꯥ ꯄꯤꯌꯣꯅ ꯍꯥꯏꯔꯛꯄ꯭ꯔꯥ
ꯈꯪꯗꯅꯦ ꯑꯁ
ꯎꯝ ꯑꯃꯨꯛꯀꯥ ꯍꯥꯏꯔꯔꯣꯏ ꯑꯩꯗꯤ
ꯃꯥꯗꯤ ꯃꯣꯏꯗꯤ ꯊꯨꯡꯅꯔꯅꯤ ꯈꯪꯉꯦ ꯊꯨꯡꯅꯥꯔꯒ ꯄ꯭ꯔꯣꯕ꯭ꯂꯦꯝ ꯑꯃꯨꯛꯀꯥ ꯑꯃꯨꯛ ꯑꯗꯨꯝ ꯊꯣꯛꯒꯅꯤ
ꯃꯥ ꯃꯣꯏ ꯑꯅꯤ ꯄꯨꯜꯂꯁꯨꯀꯣ ꯍꯥꯏꯗꯤ ꯏꯒꯤ ꯃꯔꯥꯛꯇ ꯎꯝ ꯀꯔꯤ ꯍꯥꯏꯁꯤꯔꯥ ꯄꯤꯁ ꯑꯣꯏꯅ ꯂꯥꯏꯔꯔꯣꯏꯕ ꯄꯤꯁ ꯍꯥꯏꯕꯁꯤ ꯂꯥꯏꯔꯔꯣꯏꯕ
ꯎꯝ
ꯍꯣꯏꯅꯦ ꯇ꯭ꯔꯥꯁ ꯏꯁꯨ ꯂꯩꯥꯏꯔꯒ ꯌꯨꯝ ꯄꯥꯟꯁꯦ ꯑꯁ
ꯅꯍꯥꯟꯒꯤ ꯋꯥꯔꯤꯗꯣ ꯑꯃꯨꯛ ꯑꯗꯨꯝ ꯃꯣꯏ ꯈꯠꯅꯕ ꯀꯥꯟꯗ ꯑꯃꯨꯛ ꯑꯃꯨꯛ ꯑꯃꯨꯛꯀ ꯑꯗꯨꯝ ꯊꯣꯛꯂꯛꯀꯅꯤ
ꯎꯝ ꯑꯁ ꯃꯥꯗꯣ ꯌꯥꯝ ꯄꯥꯥꯡꯉꯦꯕ ꯃꯥ ꯁꯤ ꯁꯨꯃꯥꯏꯅ ꯃꯥ ꯇꯥꯑꯣꯗꯤꯀꯣ ꯃꯥꯒꯤ ꯎꯝ ꯃꯥꯗꯣ ꯑꯁ ꯋꯥꯗꯣ ꯁꯨꯃꯥꯏꯅ ꯍꯥꯏꯒꯗꯕ ꯃꯉꯣꯟꯗ ꯅꯪꯒꯤ ꯎꯝ ꯑꯥ ꯄ꯭ꯔꯣꯃꯤꯁ ꯇꯧꯑꯣ ꯍꯥꯏꯒꯗꯕꯀꯣ ꯁꯤ ꯁꯨꯃꯥꯏꯅ ꯇꯥꯎꯟ ꯁꯤꯁꯤ ꯅꯪ ꯔꯤꯄꯤꯠ ꯇꯧꯔꯗꯤ ꯑꯩ ꯁꯨꯞ ꯁꯨꯞ ꯌꯥꯔꯣꯏꯅ ꯁꯨꯝꯃꯥꯏꯅ ꯍꯥꯏꯒꯗꯕ ꯋꯥꯗꯣ ꯃꯥꯗꯣ ꯎꯝ ꯁꯤꯅꯁꯨ ꯍꯥꯏꯕ ꯈꯪꯗꯦ ꯁꯤꯅ ꯍꯥꯏꯕꯤꯌꯣ ꯍꯥꯏꯕ ꯅꯠꯇꯦꯕ ꯑꯗꯨ ꯑꯣꯏꯔꯁꯨ ꯂꯩꯗꯅ ꯒꯤꯟ ꯇꯥꯅꯤꯡꯉꯥꯏ
ꯑꯦ ꯑꯩꯈꯣꯏ ꯏꯃꯥꯟꯅꯕꯤ ꯃꯥꯟꯗꯦ ꯅꯍꯥꯟꯒꯤ ꯏꯃꯥꯟꯅꯕꯤ ꯅꯠꯇꯦ
ꯍꯣꯢꯅꯦ
ꯅꯍꯥꯟꯗꯤ ꯃꯥꯅ ꯑꯁ ꯇꯥꯂꯦ ꯍꯥꯏꯔꯗꯤ ꯑꯗꯨꯝ ꯇꯣꯛ ꯇꯣꯛꯄꯅꯦꯕ
ꯎꯝ
ꯅꯍꯥꯟꯒꯤ ꯏꯃꯥꯟꯅꯕꯤ ꯅꯠꯇ꯭ꯔꯦ ꯏꯃꯥꯟꯅꯕꯤ ꯏꯃꯥꯟꯅꯕꯤ ꯕꯖꯥꯔꯗ ꯂꯩꯕ ꯅꯨꯄꯤꯗꯣ ꯑꯗꯨꯉꯣꯟꯗ ꯍꯥꯏꯔꯛꯑꯗꯤ ꯃꯥꯁꯨ ꯌꯥꯝ ꯁꯥꯎꯔꯛꯀꯅꯤ
ꯎꯝ
ꯄꯂꯀꯅꯤ
ꯍꯣꯏ ꯃꯣꯏ ꯀꯣꯛ ꯇꯧꯒꯅꯤ ꯍꯥꯏꯕꯅꯦ ꯍꯧꯖꯤꯛ
ꯑꯣ
ꯄꯥꯎ ꯐꯥꯎꯅꯔꯦꯅꯗꯤ ꯍꯩꯔꯣꯏ ꯃꯥꯗꯣ
ꯍꯥ
ꯇꯣꯛꯔꯣꯏ ꯍꯥꯏꯕꯒꯤ ꯑꯩꯗꯤ ꯀꯃꯥꯏꯅ ꯇꯧꯅꯤ ꯑꯩꯁꯨ ꯅꯨꯡꯁꯤꯕꯒꯤ ꯅꯣꯢꯗ ꯍꯥꯏꯕꯅꯤ ꯑꯣꯃꯣ ꯍꯣꯟꯟ ꯊ ꯔꯥꯒꯄꯨꯔ ꯑꯩꯅ ꯍꯥꯏꯕ ꯀꯥꯟꯗ ꯍꯣꯏ ꯑꯩ ꯏꯃꯥ ꯑꯩ ꯏꯃꯥꯗ ꯑꯝ ꯄꯥꯎ ꯐꯥꯎꯅꯔꯒ ꯄꯨꯔꯛꯄꯅꯤ ꯍꯥꯏꯌꯦ ꯊꯥꯔꯛꯄꯅꯤ ꯍꯥꯏꯌꯦ
ꯄꯦꯂꯕꯅꯤ
ꯁꯧꯅꯤꯡꯌꯦ
ꯅ ꯁꯥꯎꯅꯤ ꯃꯥꯁꯨ ꯌꯥꯝ ꯄꯥꯡꯈ꯭ꯔꯦ ꯄꯥꯡꯈ꯭ꯔꯦ
ꯀꯅꯦ ꯑꯣ
ꯑꯁꯤ ꯃꯊꯥꯛꯇ ꯍꯥꯏꯅꯤꯡꯉꯥꯏ ꯂꯩꯇ꯭ꯔꯦ ꯑꯩꯅ ꯍꯥꯏꯅꯤꯡꯉꯩꯗꯣ ꯂꯣꯏ ꯂ ꯍꯩꯗꯣꯛꯈ꯭ꯔꯕꯅꯦ
ꯎꯝ ꯍꯣꯏꯅꯦ ꯃꯥꯅ ꯍꯦꯟꯅ ꯈꯥꯡꯕꯅꯤꯅꯦ ꯑꯩꯈꯣꯏꯗꯅ
ꯑꯗꯨꯒ ꯃꯥꯒꯤ ꯋꯥꯍꯩꯗꯤ ꯅꯣꯏꯒꯤ ꯐꯨꯠ ꯐꯥꯎ ꯍꯥꯏꯕꯤꯈ꯭ꯔꯣꯀꯣ ꯍꯥꯏꯔꯒ ꯀꯣ
ꯑ
ꯍꯥꯏꯩꯕꯤꯈ꯭ꯔꯣ ꯑꯗꯨꯒ ꯈꯪꯗꯦ ꯑꯩꯉꯣꯟꯗ ꯄ꯭ꯔꯦꯁꯥꯔ ꯄꯤꯌꯣ ꯀꯥꯏꯅ ꯍꯥꯏꯔꯁ ꯑꯗꯨ ꯃꯥꯁꯦ ꯌꯥꯝ ꯍꯥꯏꯩꯔꯛꯄꯒꯤꯀꯣ
ꯎꯝ ꯍꯣꯏꯅꯦ ꯖꯥꯠ ꯖꯥꯠ ꯍꯥꯏꯒ ꯅꯥꯕꯤ ꯍꯥꯏ ꯕꯖꯥꯔ ꯕꯖꯥꯔꯗ ꯂꯥꯛꯏꯕ ꯅꯨꯄꯤꯁꯤꯡꯗꯣ ꯍꯦꯟꯅ ꯍꯥꯏꯈ꯭ꯔꯕꯅꯦ ꯏꯀꯥꯏꯅꯤ ꯃꯥꯗꯣ
ꯗꯨꯅꯦ ꯇꯣꯏꯅꯁꯨ ꯃꯣꯏꯒꯤ ꯋꯥꯔꯤꯗꯣ ꯑꯩꯈꯣꯏꯗ ꯂꯤ ꯑꯣꯏꯃꯣ ꯃꯥꯗꯤ ꯑꯃꯨꯛ ꯀꯜꯂꯤꯔꯣꯏ
ꯃꯥꯗꯣ ꯑꯁ ꯃ ꯅꯨꯄꯥꯗꯣ ꯑꯁ ꯈꯪꯗꯦ ꯑꯩꯗꯤ ꯆꯅꯗꯦꯗ
ꯌꯥꯝ ꯍꯥꯏꯅ
ꯑ ꯃꯥꯅ ꯇꯥꯎꯕꯗꯣ ꯃꯥꯗꯤ ꯂꯩꯕ ꯃꯥꯗ ꯂꯥꯏꯗꯨꯀꯅ ꯃꯥꯔꯤ ꯋꯥꯔ ꯇꯥꯇ
ꯍꯥꯏꯗꯤ ꯂꯝꯕꯤꯗꯒꯨꯝꯕ ꯎꯔꯁꯨꯀꯣ ꯋꯥꯁꯨ ꯉꯥꯡ ꯉꯥꯡꯉꯣ
ꯑꯂꯦ ꯔꯝ ꯔꯝꯗ ꯎꯔꯁꯨꯣ ꯋꯥ ꯉꯥꯡꯕꯕꯤꯗ ꯑꯗꯨꯝ ꯆꯥꯛꯀꯅꯤ ꯌꯦꯡꯉꯒ
ꯆꯠꯄꯅꯦ ꯑꯗꯨꯝ ꯎꯝ ꯌꯥꯝ ꯀ꯭ꯂꯣꯁ ꯑꯣꯏꯅ ꯂꯥꯛꯑꯗꯤꯀꯣ ꯍꯥꯏꯗꯤ
ꯎꯝ
ꯑꯗꯤ ꯃꯥꯗ ꯅꯝꯐꯨꯗ ꯑꯗꯨꯝ ꯋꯥ ꯉꯥꯡꯒꯅꯦꯕ
ꯎꯝ
ꯅꯝꯐꯨꯗꯅꯦ ꯃꯥꯅ ꯉꯥꯡꯕꯗꯣ
ꯎꯝ ꯗꯦꯚꯤꯠ ꯀꯣꯜ ꯇꯧꯔꯛ ꯑꯦ ꯍꯧꯖꯤꯛ ꯑꯩ ꯇꯨꯡꯅꯤꯡꯕꯅ ꯂꯣꯏꯔꯦꯁꯤ ꯂꯣꯏꯔꯗꯤ ꯇꯨꯝꯈ꯭ꯔꯅꯤ
ꯇꯨꯝꯃꯣ ꯇꯨꯝꯃꯣ
ꯎꯝ ꯍꯩꯍꯥ ꯑꯩ ꯀꯣꯛꯁꯦ ꯑꯁ ꯂ꯭ꯥꯁꯃꯥꯟꯗꯅ ꯅꯨꯡꯉꯥꯏꯇꯕꯁꯦ ꯍꯧꯖꯤꯛ ꯐꯥꯎ ꯇꯧꯋꯏꯅꯦ ꯑꯩꯁꯦ ꯈꯪꯗꯦ
ꯆꯥꯕꯒꯤꯅꯦ ꯅꯨꯡꯇꯤ ꯆꯥꯕ ꯑꯁꯥꯕꯗꯤ
ꯎꯝ
ꯑꯥꯗꯣꯏꯅꯣ ꯑꯩ ꯁꯨꯝ ꯉꯔꯥꯡ ꯑꯃꯨꯛ ꯁꯤꯡꯖꯨ ꯆꯥꯕꯒꯤꯀꯣ ꯍꯥꯏꯗꯅ ꯅꯨꯡꯗꯥꯡ ꯂꯣꯏꯔꯦ ꯑꯩ